ꯆꯥꯔꯕ
ꯆꯥꯛ ꯆꯥꯗ꯭ꯔꯦ ꯑꯩ ꯍꯧꯖꯤꯛ ꯆꯥꯛ ꯆꯥꯕ ꯃꯇꯝ ꯅꯠꯇ꯭ꯔꯦꯅ
ꯎꯝ ꯐꯩ ꯑꯣ ꯀꯖꯪ ꯆꯥꯔꯕ
ꯀꯥꯡꯒꯧ ꯉꯧꯋꯦ ꯍꯧꯖꯤꯛꯀꯤ ꯉꯁꯥꯏꯗꯤ ꯌꯦꯟꯗꯦꯝ ꯀꯥꯡꯁꯣꯏ ꯇꯥꯏ
ꯉꯥꯔꯣ ꯑꯝꯇ ꯌꯥꯎꯗꯕꯤꯗ ꯑꯗꯨꯝ ꯆꯥꯔꯦ
ꯆꯥꯔꯦ ꯉꯁꯥꯏꯗꯤ ꯑꯗꯨꯝ ꯉꯥꯔꯣꯛ ꯑꯝꯇ ꯌꯥꯎꯗꯕꯤꯗ
ꯀꯗꯧ ꯑꯣꯏꯅꯅꯣ
ꯍꯧꯖꯤꯛ ꯑꯩ ꯐꯤ ꯁꯥꯒꯦ ꯇꯧꯔꯤꯌꯦ
ꯎꯝ ꯄꯨꯡ ꯀꯌꯥꯗ ꯇꯨꯝꯃꯤꯒꯦ ꯄꯨꯡ ꯀꯌꯥꯗ ꯍꯧꯒꯠꯂꯤꯒꯦ
ꯃꯥꯄꯜ ꯃꯈꯥꯏ ꯇꯔꯥ ꯑꯗꯨꯋꯥꯏꯗ ꯑꯗꯨꯝ ꯆꯨꯝꯃꯦꯦ ꯑꯗꯣ ꯍꯧꯒꯠꯄꯗꯤ ꯄꯨꯡ ꯃꯉꯥ ꯈꯥꯏꯗ ꯑꯗꯨꯝꯃꯣꯒ
ꯎꯝ ꯅꯪ ꯋꯥꯔꯤ ꯇꯥꯗ꯭ꯔꯣ
ꯀꯩꯋꯥꯗꯤ
ꯎ
ꯇꯥꯗꯦ ꯑꯩꯗꯤ ꯍꯧꯖꯤꯛ ꯐꯨꯡꯒꯥ ꯋꯥꯔꯤ ꯀꯔꯤꯝ ꯇꯥꯔꯤꯦ ꯑꯩꯅ ꯇꯥꯗꯕ ꯐꯨꯡꯒꯥ ꯋꯥꯔꯤ ꯂꯩꯇ꯭ꯔꯦ
ꯑꯗꯣ ꯑꯩꯒꯤ ꯁꯤꯖꯗꯣ ꯇꯥꯎꯑꯣ ꯑꯗꯨꯗ ꯋꯥꯔꯤ ꯐꯤꯂꯝ ꯑꯃ ꯑꯣꯏꯅ ꯄꯨꯊꯣꯛꯇꯧꯔꯕꯅꯦ ꯍꯧꯖꯤꯛ ꯌꯥꯝ ꯅꯨꯡꯉꯥꯏꯕꯅꯦ ꯑꯩ ꯗꯤ ꯑꯍꯨꯝꯂꯛ ꯁꯨꯕ ꯇꯥꯔꯤꯌꯦ ꯍꯧꯖꯤꯛ ꯍꯟꯖꯜꯂꯒ
ꯑꯩ ꯆꯥꯎꯔꯥꯛꯄ ꯑꯃꯃꯝ ꯂꯤꯕꯤꯔꯛꯀꯦ ꯋꯥꯔꯤꯁꯦ ꯍꯦꯔꯣꯁꯦ ꯃꯩꯔꯥꯕ ꯑꯣꯏꯔꯦꯗꯅ ꯃꯁꯤ ꯀꯅꯨꯡꯒꯤ ꯅꯤꯡꯊꯧꯁ ꯁꯤꯒꯤ ꯃꯅꯥꯎꯄꯥ ꯃꯇꯩꯁꯤꯒ ꯃꯌꯥꯝꯕꯒꯁꯦ ꯃꯆꯥ ꯌꯥꯎꯔꯔꯣꯏ ꯑꯗꯨꯒ ꯈꯨꯃꯟ ꯈꯨꯃꯟ ꯂ ꯋꯥꯡ ꯂꯣꯏ ꯂꯩꯔꯛꯇꯣꯏꯅꯦꯕ ꯈꯨꯃꯟꯒꯤ ꯇꯣꯟꯁꯤꯅ ꯈꯨꯃꯟ ꯑꯣꯏꯗꯣꯏꯅꯦꯕ ꯔꯣꯕꯥꯔꯠꯀꯤ ꯃꯅꯥꯎ ꯄꯦꯛ ꯄꯣꯛꯃꯤꯟꯅꯗꯤ ꯅꯠꯇꯦ ꯑꯌꯣꯛꯄ ꯃꯥꯁꯤꯒ ꯂꯨꯍꯣꯡꯕ ꯍꯥꯏꯅꯗꯣꯏꯅꯦꯕ ꯑꯥ ꯑꯣꯏꯗꯣꯏꯅꯦ ꯍꯇꯣꯔꯤꯀꯦꯜꯗ ꯍꯥꯏꯦ ꯊꯨꯝꯕꯤꯅ ꯌꯣꯛꯄ ꯑꯣꯏꯗꯣꯏꯅꯦꯕ ꯀꯣꯅꯨꯡꯁꯤꯗ ꯂꯩꯔꯅꯤꯅ ꯃꯥꯗꯤ ꯃꯄꯥꯟ ꯂꯝꯗ ꯆꯥꯎꯔꯛꯇꯣꯏꯅꯦꯕ ꯂꯥꯏꯖꯁꯦ ꯂꯥꯏꯖꯁꯦ ꯃꯁ ꯁꯕꯖꯦꯛ ꯃꯁꯛ ꯉꯥꯡꯗꯣꯏꯅꯦꯕ ꯈꯪꯕ꯭ꯔꯥ ꯉꯥꯡ ꯉꯥꯡꯂꯤ ꯇꯧꯗꯣꯏꯅꯦꯕ ꯑꯗꯨꯒ ꯃꯥꯅ ꯍꯥꯏꯗꯤ ꯅꯤꯡꯊꯧꯒꯤ ꯑꯗꯨꯃꯥꯏꯅ ꯆꯠꯂꯕꯁꯨ ꯌꯥꯝ ꯄꯥꯝꯗꯕ ꯑꯗꯨꯃꯥꯏꯅ ꯇꯧꯕ ꯍꯥꯏꯇꯥꯔꯦ ꯃꯉꯣꯟꯗ ꯇꯥꯏꯅ ꯁꯦꯝꯕꯤ ꯈꯣꯠꯄꯤꯕꯗꯣ ꯂꯥꯁꯇ ꯃꯣꯏꯁꯦ ꯍꯥꯏꯗꯤ ꯍꯦꯔꯣꯁꯦ ꯑ ꯂꯤꯌꯣꯒꯅꯦ ꯑꯗꯨꯒ ꯔꯣꯕꯥꯔꯠ ꯑꯗꯨꯒ ꯃꯣꯏ ꯀꯩ ꯃꯌꯥꯝ ꯇꯤꯟꯅꯗꯣꯏꯅꯦꯕ ꯃꯣꯏ ꯂꯨꯋꯥꯡ ꯈꯨꯝꯟ ꯇꯤꯅ ꯑꯗꯨꯅꯦꯕ ꯍꯧꯖꯤꯛꯀꯤ ꯂꯤꯌꯣ ꯍꯥꯏꯁꯦ ꯃꯥꯁꯤꯅ ꯍꯥꯎꯒꯤ ꯇ꯭ꯔꯥꯏꯞꯀꯤ ꯑꯣꯏꯗꯣꯏꯅꯦꯕ ꯃꯥꯁꯤ ꯁꯤꯅ ꯑꯗꯨꯒ ꯃꯥꯏ ꯃꯅꯥꯎꯄꯤꯁꯦ ꯃꯥꯡꯈꯤꯕ ꯍꯥꯏꯇꯥꯔꯦ ꯑꯗꯨꯗꯣ ꯑꯗꯨꯒꯤꯗꯃꯛ ꯈꯤꯇ ꯅꯨꯡꯉꯥꯏꯇꯦ ꯂꯩꯗꯣꯏꯅꯦꯕ ꯑꯗꯨꯣ ꯂꯥꯁꯇ ꯂꯥꯛꯏꯁꯤꯁꯨꯣꯏꯔꯦꯝꯗꯣꯏꯅꯦꯕ ꯍꯦꯔꯣꯅꯤꯁꯦ ꯑꯗꯨ ꯑꯁ ꯈꯪꯉꯛꯄ ꯃꯤꯀꯨꯞ ꯇ ꯃꯩꯥ ꯑꯣꯏꯕ ꯃ ꯌꯥꯝ ꯂꯨꯤꯟꯅꯁꯦ ꯃꯥꯅ ꯅꯣꯡꯃꯩ ꯅꯝꯗꯣꯏ ꯈꯪꯕ꯭ꯔ ꯃꯔꯥꯕꯗ ꯎꯈ꯭ꯔꯨꯜꯗ ꯂꯥꯛꯄ ꯂꯄꯗ ꯃꯥ ꯁꯤꯕꯒꯤ ꯑꯦꯅꯤꯚꯔꯁꯔꯤꯒꯤ ꯇꯧꯕꯩ ꯂꯥꯛꯄꯗꯅꯦ ꯇꯣꯟꯅ ꯃꯥꯁꯦ ꯏꯟꯊꯗꯣꯏꯅꯦꯕ ꯆꯤꯡꯗꯒꯤ ꯑꯗꯨꯖꯤ ꯏ ꯃꯅꯥ ꯄ ꯅꯠꯇꯠ ꯇꯣꯟꯖꯤꯅꯅꯦ ꯂꯥꯏꯖꯦ ꯍꯦꯔꯣꯅꯤꯖꯦ ꯏꯟꯗꯗꯣꯏꯅꯦꯕ ꯑꯗꯨꯗꯩ ꯏꯟꯗꯕꯗꯩꯗꯤ ꯀꯩꯅꯣ ꯇꯧꯗꯣꯏꯅꯦꯕ ꯃꯩꯔꯥꯕꯟ ꯍꯤꯂꯤꯀꯨꯇꯔꯒ ꯇꯧꯔ ꯂꯥꯛꯑꯒ ꯊꯤꯔꯒ ꯐꯪꯉꯒ ꯃꯩꯔꯥꯕꯅ ꯀꯜꯂꯒ ꯑꯗꯨꯃꯥꯏꯅ ꯂꯩꯃꯤꯟꯅꯩ ꯀꯥꯟꯗ ꯂꯤꯂꫭꯍꫭꯏꯖꯤꯗ ꯃꯥꯏ ꯃꯅꯥꯎꯄꯤꯅꯦ ꯈꯪꯉꯛ ꯑꯅꯦꯕꯀꯣ ꯅꫭꯡꯝꯩ ꯀꯌꯥ ꯇꯥꯟꯅꯔꯛꯄꯗꯩꯗꯤ ꯃꯥꯖꯤꯗ ꯎꯝ ꯂꯤꯌꫭ ꯈꫭꯏꯒꯤꯅꯒ ꯂꯧ ꯂꯩꯕ ꯂꯥꯛꯇꯣꯏꯅꯦ ꯍꯦꯂꯤꯀꯨꯇꯔꯗ ꯍꯦꯂꯤꯀꯨꯇꯔ ꯑꯅꯤ ꯂꯤꯌꫭꯒꯤ ꯑꯃꯒ ꯑꯗꯨꯒ ꯅꯤꯡꯊꯧꯒꯤ ꯍꯦꯔꫭ ꯂꯧ ꯂꯥꯛꯄ ꯑꯃꯒ ꯗꯤꯑꯣꯖꯤꯅ ꯗꯤꯑꫭ ꯑꯗꯨ ꯎꯕꯗ ꯃꯩꯔꯥꯕꯅꯗꯤ ꯍꯔꯥꯎꯖꯗꯣꯏꯅꯦꯕ ꯃꯃꯥꯟꯅꯕꯗꯨ ꯂꯥꯛꯑꯦꯅ ꯑꯗꯨꯒ ꯃꯥꯗꯣ ꯑꯁꯥꯎꯕ ꯃꯤꯅꯣꯛ ꯁꯥꯎꯔꯒ ꯂꯥꯛꯑꯒ ꯃꯥ ꯃꯥꯅ ꯍꯦꯔꯣꯅꯤꯗ ꯑꯣꯏꯅ ꯂꯧꯔꯒ ꯃꯅꯤꯡꯗꯒ ꯊꯝꯗꯣꯏꯅꯦ ꯅꯣꯡꯃꯩꯒ ꯅꯝꯗꯣꯏꯅꯦ ꯍ ꯃꯩꯔꯥꯕꯗ ꯍꯥꯏꯗꯤ ꯌꯦꯛꯅꯕꯩ ꯇꯥꯏꯞꯇ ꯑꯣꯏꯔꯛꯇꯣꯏꯅꯦꯕ ꯍꯣꯏ ꯍꯣꯏ ꯑꯁ ꯍꯣꯏ ꯍꯣꯏ ꯂꯥꯏꯖꯗ ꯊꯤꯅ ꯍꯝꯕꯔꯥ ꯇꯣꯟ ꯍꯣꯏ ꯃꯣꯏ ꯈꯨꯨꯝꯃꯟꯅꯤ ꯃꯣꯏꯅ ꯄꯩꯁꯥ ꯄꯥꯏꯔꯦ ꯈꯣꯠꯂꯦ ꯃꯣꯏꯅ ꯈꯨꯕꯣꯟ ꯄꯥꯡꯒꯜꯂꯤꯡꯉꯦ ꯀꯥꯏꯅꯒ ꯐꯨꯕꯤꯗꫭꯏꯅꯦ ꯃꯃꯥꯏꯗ ꯈꯨꯄꯥꯛ ꯈꯨꯄꯥꯛꯅꯊꯥꯗꯅ ꯍꯦꯔꯣꯖꯤ ꯁꯪꯒꯣꯜ ꯃꯥꯡꯒꯔꯤꯕꯒꯤ ꯇꯧꯕꯒꯖꯦ ꯈꯪꯕꯔ ꯇꯣꯟꯅꯒ ꯇꯧꯔ ꯃꯥꯡꯍꯜꯂꯒ ꯍꯦꯔꫭꯏꯅꯤꯗꯒ ꯇꯥꯏꯅꯕ ꯆꯥꯛ ꯅꯣꯡꯖꯨꯗꯒ ꯃꯥꯗꯤ ꯅꯠ ꯇꯦ ꯃꯥꯗꯤ ꯑꯗꯨꯝꯕ ꯑꯝꯇ ꯑꯣꯏꯔꫭꯏ ꯃꯥꯗꯤ ꯇꯥꯡꯈꯨꯜ
ꯎꯝ
ꯇ꯭ꯔꯥꯞ ꯑꯣꯏꯗꯣꯏꯅꯦ ꯑꯗꯨꯗꫭ ꯋꯥꯔꯤ ꯑꯣꯏꯅ ꯍꯧꯖꯤꯛ ꯐꯤꯂꯝ ꯑꯃ ꯄꯨꯊꯣꯛꯇꫭꯔꯦꯕ ꯑꯗꯨꯒꯤ ꯑꯃꯨꯛ ꯍꯟꯖꯤꯜꯂꯒ ꯇꯥꯏꯅꯦ ꯑꯩꯗꯤ ꯄꯦꯟꯗꯕꯒꯤ ꯃꯣꯏꯅꯒ ꯍꯣ ꯍꯣꯏ ꯍꯣꯏ ꯀꯩꯅꯣ ꯇꯧꯗꯣꯏꯅꯦ ꯔꯥꯁ ꯂꯤꯂꯥ ꯆ ꯀꯣꯏꯒ ꯁꯥꯕꯗꯣ ꯃꯣꯏꯗꯤ ꯇꯣꯟꯁꯤꯒ ꯃꯩꯔꯥꯕꯁꯤꯒ ꯂꯨꯍꯣꯡꯕꯒ ꯇꯧꯅꯕꯁꯤꯗꯅꯦ ꯈꯪꯕ꯭ꯔ ꯀꯩꯅꯣ ꯇꯧꯗꯣꯏꯅꯦꯕ ꯑꯗꯨ ꯍꯥꯏꯗꯤ ꯊꯥꯏꯅ ꯃꯇꯝꯗ ꯁꯨꯃꯥꯏꯅ ꯎꯅꯕꯗꯤ ꯀꯥꯏꯅꯕꯒꯤꯔꯥ ꯁꯤꯂꯥꯛ ꯃꯇꯝꯗ ꯃꯌꯥꯏꯁꯤꯗꯥꯏ ꯅ ꯐꯝꯃꯒ ꯁꯪꯕꯤꯌꯣꯅ ꯍꯥꯏꯕ ꯑꯗꯨꯏ ꯆꯠꯂꯒ ꯃꯥꯁꯤꯅ ꯃꯕꯥꯅꯤ ꯅꯨꯡꯁꯤꯅꯕꯗꯨꯁꯨ ꯀꯩꯗꯧꯕꯩ ꯈꯪꯖꯗꯣꯏꯅꯦꯣꯅ ꯖꯒꯣꯏꯕ ꯀꯣꯆꯤꯡꯉꯒ ꯁꯥ ꯌꯥꯎ ꯂꯩꯔꯝꯗꯣꯏꯅꯦꯕ ꯑꯗꯨꯗꯩ ꯃꯩꯔꯥꯕꯅ ꯍꯥꯏꯗꯣꯏꯅꯦ ꯐꯣꯇꯣ ꯀꯥꯞꯄꯗ ꯐꯣꯇꯣ ꯀꯥꯞꯄꯤꯕ ꯅꯨꯄꯥꯗꯨꯅ ꯅꯪꯅ ꯖꯒꯣꯏ ꯔꯤꯌꯥꯁꯀꯤ ꯐꯣꯇꯣ ꯀꯥꯞꯄꯗ ꯐꯥꯏꯠꯇ ꯀꯥꯞꯄ ꯌꯥꯔꯣꯏꯅ ꯍꯥꯏꯗꯣꯏꯅꯦ ꯀ ꯑꯩꯅ ꯃꯩ ꯃꯀꯣꯛ ꯊꯪꯕꯤ ꯅꯨꯄꯤꯖꯦ ꯀꯥꯞꯇꯅ ꯀꯃꯥꯏ ꯐꯣꯇꯣꯖꯦ ꯀꯥꯞꯇ ꯑꯗꯨꯃꯥꯏ ꯇꯧꯗꫭꯏꯅꯦ ꯌꯥꯝ ꯅꯨꯡꯉꯥꯏꯕꯅꯦ ꯋꯥꯔꯤꯗꯣ ꯈꯪꯗꯦ ꯃꯩꯔꯥꯕꯗꯣ ꯐꯨꯅꯤꯡꯕꯤ ꯈꯪꯕ꯭ꯔꯥ ꯑꯁ ꯁꯥꯟꯅꯩꯕ ꯂꯤꯂꯥꯖꯤꯡꯗꯣ ꯂꯥꯏꯖꯦ ꯀꯅꯥꯝꯇ ꯂꯩꯇ꯭ꯔꯦꯒꯥꯏ ꯇꯧꯗꯨꯏꯕ ꯂꯥꯏꯖ ꯁꯨꯛ ꯄꯥꯝ ꯄꯥꯝꯃꯣꯏꯗꯨꯏꯅꯦ ꯕꯣꯏ ꯀꯌꯥ ꯃꯌꯥꯝ ꯌꯥꯎꯕꯅꯦ ꯃꯣꯏꯅ ꯕꯥꯃꯣꯟ ꯑꯣꯏꯗꯣꯏꯅꯦꯕ ꯃꫭꯅꯗꯩ ꯀꯩ ꯀꯩꯗꯒꯤ ꯃꯣꯅꯥꯗꯨꯅ ꯀꯩꯅꯣꯅ ꯁꯥꯗꯣꯏꯅ ꯇꯦꯇꯦꯅ ꯅꯨꯄꯤ ꯍꯦꯔꯣꯏꯅꯤꯗꯨꯗꯤ ꯑꯅꯧꯕ ꯑꯣꯏꯔꯅꯤ ꯑꯗꯨ ꯌꯥꯝ ꯅꯨꯡꯉꯥꯏꯕꯅꯦ ꯇꯥꯎ ꯑꯩ ꯇꯥꯔꯤꯒꯩ ꯄꯦꯟꯗꯦ ꯂꯤꯕ ꯂꫭꯏꯔꯕꯅꯦ ꯀꯨꯏꯔꯦꯂꯤ ꯕ ꯑꯩ ꯑꯍꯨꯝꯂꯛ ꯁꯨꯕ ꯇꯥꯏꯅꯦ ꯍꯥꯏꯔꯒ ꯑꯩꯗꯤ ꯅꯍꯥꯋꯥꯏ ꯄꯥꯔꯤꯅꯦ ꯀꯨꯏꯔꯕ ꯋꯥꯔꯤꯅꯤ
ꯑꯗꯨꯝꯕ ꯋꯥꯔꯤꯒ ꯇꯥꯒꯤꯗ꯭ꯔꯦꯗ ꯐꯨꯡꯒꯥ ꯋꯥꯔꯤ ꯒꯤ ꯃꯅꯦꯝꯄꯣꯛꯀ ꯃꯃꯧ ꯅꯨꯄꯤꯒ ꯈꯠꯅꯕꯒꯨꯝꯕ
ꯇꯥꯏꯌꯦꯕ ꯑꯩꯖꯨ ꯐꯨꯡꯒꯥ ꯋꯥꯔꯤꯖꯨ ꯀꯣ ꯑꯗꯣ ꯍꯧꯖꯤꯛꯀꯤ ꯑꯩꯒꯤ ꯁꯤꯖꯗꯣ ꯑꯗꯨꯗꯣ ꯑꯩꯗꯤ ꯋꯥꯔꯤ ꯊꯣꯔꯛꯇꫭꯔꯦꯅ ꯍꯥꯏꯗꯤ ꯆꯥꯟꯅꯔꯒꯗ꯭ꯔ ꯍꯦꯛ ꯈꯟꯕꯗꯣ ꯈꯪꯕ꯭ꯔꯥ ꯃꯣꯏꯅ ꯄꯨꯊꯣꯔꯛꯇꯣꯏꯗꯨꯒ ꯀꯩꯁꯨ ꯆꯥꯟꯅꯗꯧꯗꯤ ꯃꯥꯟꯗꯕ ꯍꯥꯏꯇꯥꯔꯦ ꯑꯗꯨ ꯌꯥꯝꯅ ꯐꯖꯕꯗꯣ ꯋꯥꯔꯤꯗꯣ
ꯆꯥꯟꯅꯅꯤ ꯆꯥꯟꯅꯅꯤ ꯆꯥꯟꯅꯕꯩꯗꯤ ꯑꯗꯨꯝ ꯆꯥꯟ
ꯈꯪꯗꯦ ꯃꯤ ꯀꯃꯥꯏꯅ ꯀꯪꯂꯥꯗ ꯃꯣꯏ ꯀꯃꯥꯏ ꯅꯝꯗꯨꯔꯤꯒꯦ ꯍꯦꯔꯣꯅꯤꯅꯒ ꯀꯪꯂꯥ ꯆꯠꯂꯤꯀꯥꯟꯗ ꯃꯅꯤꯡꯗꯒ ꯄꯥꯠꯅꯔ ꯒꯥꯔꯤꯒ ꯊꯧꯔ ꯂꯥꯛꯇꫭꯏꯅꯦ ꯑꯍꯥꯟ ꯎꯕꯗꯗꯤ ꯍꯦꯔꯣꯅꯤ ꯂꯥꯏꯖꯖꯤꯅ ꯔꯣꯕꯥꯁ ꯍꫭꯏꯅ ꯄꯥꯝꯖꯗꯣꯏꯅꯦꯕ ꯁꯨꯝ ꯃꯥꯅꯒ ꯑꯍꯥꯟꯕ ꯃꯣꯏ ꯎꯝ ꯄꯣꯂꯣ ꯒ꯭ꯔꯥꯎꯟꯗꯒ ꯃ ꯃꯁꯥꯋꫭꯡ ꯀꯥꯡꯖꯩꯒ ꯁꯥꯟꯅꯕꯗꯣ ꯑꯗꯨꯗ ꯃꯥꯖꯦ ꯌꯦꯡꯕ ꯂꯥꯛꯇꯣꯏꯅꯦ ꯃꯥ ꯔꯣꯕꯥꯠꯇꯒ ꯃꯨꯟꯅꯒ ꯌꯦꯡꯗꯣꯏꯅꯦꯕ ꯈꯪꯕ꯭ꯔꯥ ꯍꯥꯏꯗꯤ ꯈꯪꯗꯦ ꯕꯤꯠꯇ ꯁꯥꯒꯠꯄꯗ ꯃꯥꯏꯔꯥ ꯑꯩ ꯍꯦꯔꯣꯅꯤꯗꫭ ꯃꯁꯝꯒ ꯇꯉꯥꯡ ꯇꯉꯥꯡꯉꯒ ꯁꯥꯡꯉꯒ ꯉꯣꯁꯣꯛꯀ ꯉꯧꯔꯒ ꯄꯤꯇꯛꯀ ꯑꯣꯏ ꯍꯥꯏꯌꯦꯕ ꯌꯥꯝ ꯐꯖꯕ‌ ꯍꯥꯏꯇꯥꯔꯦ ꯃꯦꯗꯤ ꯑꯆꯣꯟꯕꯤ ꯑꯃꯒ ꯁꯦꯠꯂꯒ ꯈꯪꯗꯦ ꯑꯗꯨꯃꯥꯏ ꯇꯧꯕꯒꯤ ꯇꯥꯏꯞ ꯇꯧꯕ ꯍꯥꯏ ꯇꯥꯔꯦ ꯃꯥꯗꯤ ꯑ ꯊꯥꯏꯅꯒꯤ ꯇꯥꯏꯞꯇ ꯑꯗꯨꯝꯕꯗꯣ ꯌꯥꯝ ꯄꯥꯝꯗꯕꯒꯤ ꯑꯗꯨꯃꯥꯏꯅꯒꯨꯝꯕ ꯑꯣꯏꯅ ꯇꯧꯕꯗꯣ ꯑꯗꯨ ꯌꯥꯝ ꯅꯨꯡꯉꯥꯏꯕꯅꯦ ꯇꯧ ꯈꯪꯗꯦ ꯇꯥꯎ ꯂꯣꯏ ꯐꯨꯜ ꯊꯥꯒꯠꯂꯕꯅꯦ ꯑꯩꯒꯤ ꯁꯤꯖꯗꯣ ꯃꯥ ꯇꯥꯗꯦꯌꯦ ꯑꯗꯨꯏ ꯋꯥꯔꯤꯗꫭ ꯎꯝ ꯑꯗꯨꯅꯦ ꯇꯧꯔꯤ ꯗꯤ ꯑꯗꯨ ꯇꯨꯅꯇꫭꯟꯗꯥꯏ ꯇꯥꯗꯦ ꯂꯣꯏꯗ꯭ꯔꯤꯗ ꯑꯍꯨ‌ ꯑꯍꯨ ꯂꯣꯏꯗꫭꯔꯦ ꯈꯤꯇꯪ ꯉꯥꯏꯔꯦ ꯑꯃ ꯑꯣꯏꯗ ꯊ ꯑꯗꯨꯝꯝꯕꯃ
ꯉꯁꯤꯁꯨ ꯑꯃ ꯁꯥꯔꯕꯕꯥ
ꯇꯉꯥꯏ ꯉꯥ ꯂꯣꯏꯁꯤꯜꯂꯦ ꯅꯪ ꯅꯣꯡꯃꯗ ꯑꯗꯨꯝꯕꯗꯣ ꯀꯌꯥ ꯊꯥꯡꯉꯝꯒꯦ
ꯑꯩ ꯅꯣꯡꯃꯗ ꯐꯤꯖꯤꯟꯗꯗꯤ ꯑꯗꯨ ꯑꯅꯤ ꯀꯩꯁꯨ ꯁꯥꯗꯦꯗ ꯑꯃꯇꯪ ꯑꯗꯨꯝ ꯁꯥꯏꯗ
ꯑꯩꯒ ꯑꯗꯨꯃꯥꯏꯅ
ꯑꯥ
ꯈꯪꯗꯦ ꯑꯩꯒꯤ ꯁꯤꯖꯗꯣ ꯇꯥꯎꯑꯣꯗꯣ ꯌꯥꯝ ꯅꯨꯡꯉꯥꯏꯔꯕꯅꯦ ꯃꯤꯒꯩ ꯀꯨꯝꯃꯛꯇꯨꯗꯤ ꯑꯅꯧꯕ ꯉꯥꯛꯇꯅꯦ
ꯅꯣꯏꯗꯤ ꯀꯩ ꯌꯦꯟꯁꯥꯡ ꯆꯥꯒꯦ
ꯄꯤ ꯌꯥꯗꯦ ꯇꯗꯥꯥꯏꯇꯤꯡ ꯌꯥꯗꯦ
ꯈꯥꯡꯉꯦ ꯍꯧꯖꯤꯛ ꯑꯩ ꯆꯥꯗꯤ ꯆꯠꯅꯤꯡꯉꯦ ꯑꯗꯣ ꯑꯩ ꯈꯥꯡꯉꯦ
ꯍꯣꯏ ꯉ ꯌꯥꯗꯦ ꯑꯩꯥꯏ ꯊꯤꯡꯗ ꯍꯔꯣꯏꯗꯧꯔ ꯅꯪ ꯀꯣꯂꯦꯖ ꯀꯔꯝ ꯀꯥꯟꯗ
ꯈꯪꯗꯦꯗ ꯀꯩꯝ ꯍꯥꯏꯔꯛꯇꯦ ꯒ꯭ꯔꯨꯞꯀ ꯑꯝꯇ ꯍꯥꯏꯔꯛꯇꯦ
ꯅꯪꯒꯤ ꯁꯞꯖꯦꯛꯇꯣ ꯀꯔꯤ ꯁꯞꯖꯦꯛꯅꯦꯕ ꯑꯩ ꯀꯥꯎꯕꯣꯏꯅꯦꯕ
ꯑꯁ ꯂꯣꯌꯔ ꯑꯣꯏꯒꯗꯕꯗꯣ ꯍꯣꯏ
ꯎꯝ ꯑꯗꯨ ꯀꯥꯎꯒꯔꯦꯗ ꯐꯤꯂꫭꯁꫭꯐꯤꯗꫭ ꯑꯩ ꯃꯤ ꯃꯣꯗ‍꯭ꯔꯟꯒꯤ ꯀꯥꯕ ꯍꯧꯅꯔꯕ ꯃꯥꯜꯂꯤꯗ
ꯀꯩꯅꯣ ꯀꯩꯝ ꯍꯥꯏꯔꯛꯇꯤꯌꯦ ꯃꯣꯏ ꯒ꯭ꯔꯨꯞꯀ ꯁꯦꯝꯕꯝ ꯊꯣꯛꯇ꯭ꯔꯣ
ꯊꯣꯛꯑꯦ ꯑꯗꯨ ꯀꯃꯥꯏꯅ ꯀꯩ ꯅꫭꯏ ꯐꯣꯟ ꯅꯝꯕꯔꯗꯣ ꯍꯥꯞꯄ ꯀꯥꯎꯔꯕ ꯈꯪꯗꯦ
ꯈꯪꯗꯦ ꯀꯩꯝ ꯍꯥꯏꯇꯦ ꯅꯣꯏ ꯃꯥꯟꯕꯗ ꯑꯝꯇ ꯍꯪꯉꯛꯑꯣ
ꯃꯤ ꯅꯪ ꯈꯜꯂꯤꯌꯨ ꯅꯇꯣꯞꯄ ꯀꯣꯂꯦꯖ ꯃꯌꯥꯝ ꯀꯥꯟꯅꯔꯝꯅꯦ ꯍꯧꯖꯤꯛ
ꯀꯩꯅꯣꯍꯌꯦ ꯐꯥꯔꯁ ꯌꯥꯝ ꯀꯥꯟꯅꯔꯝꯒꯦꯔꯣ ꯑꯦꯛꯖꯥꯝ ꯇꯧꯔꯤꯗꯨꯗꯤ ꯃꯤ
ꯎꯝ
ꯇꯧꯔꯤꯌꯦ ꯖꯨꯂꯥꯏꯒꯤ ꯂꯥꯁꯁꯨ ꯏꯇꯩ ꯍꯧꯅꯦ ꯍꯥꯏꯞꯄꯅꯦ
ꯑꯣ ꯑꯗꯨꯗꯤ ꯀꯔꯝꯗꯅꯣꯍꯥꯡ ꯀꯗꯥꯏꯗꯅꯣ ꯑꯉꯥꯡ ꯑꯃ ꯀꯩꯗ ꯍꯥꯏꯀꯣꯇꯣꯥꯏ ꯇꯧꯔꯒ ꯇꯗꯣꯏꯔꯅꯦ ꯉꯁꯤꯗꯤꯤ ꯍꯧꯗꯣꯏꯅꯦ ꯀꯩꯅꯝ ꯇꯧꯈꯤꯕꯅꯦꯕꯦ ꯍ ꯑꯗꯨꯗꯤ ꯀꯔꯒꯦ ꯅꯣꯏ ꯑꯗꯨꯗ ꯇꯝꯕ ꯃꯤ ꯑꯃꯇ ꯃꯤ ꯑꯃꯇ ꯈꯪꯅꯗꯕ ꯑꯗꯨ ꯇꯝꯕ
ꯊꯧꯅꯩ ꯈꯨꯅꯧꯗꯒꯤ ꯕꯣꯏꯇꯠꯀꯤ ꯃꯅꯥꯎꯄꯥꯗꯣꯃ ꯀꯃꯟ ꯌꯨꯝꯒꯤ ꯀꯩꯅꯣ ꯃ ꯑꯣꯏꯕꯅꯦ
ꯑꯩꯒꯤ ꯁꯤꯖꯗꯣ ꯇꯥꯛꯑꯣꯗꯤꯣ ꯌꯥꯝ ꯅꯨꯡꯉꯥꯏꯔꯝꯅꯦ ꯍꯥꯏꯗꯤꯅꯦ ꯃꯣꯏꯅ ꯄꯨꯊꯣꯔꯛꯇꯔꯣꯏꯗꯨꯒꯅ ꯌꯥꯝꯅ ꯆꯥꯟꯅꯔꯣꯏꯕ ꯈꯪꯕ ꯄ꯭ꯂꯣꯠꯇ ꯐꯣꯠꯇꯣ ꯈꯪꯕ꯭ꯔ ꯌꯥꯝ ꯐꯖꯗꯣꯅꯤꯃꯤꯠꯇ ꯑꯁꯥꯝ ꯁꯪꯉꯨꯔꯒ ꯑꯩꯗꯤ ꯌꯥꯇꯧ ꯁꯥꯒꯠꯄꯗ ꯑꯩꯗꯤ ꯑꯋꯥꯕ ꯑꯃ ꯑꯣꯏꯔꯕꯝꯅꯤ ꯃꯩꯔꯥꯕꯗꯨꯅ ꯑꯣꯠꯇꯣꯏꯅꯤ ꯍꯦꯔꯣꯅꯖꯤ ꯑꯗꯨꯅ ꯃꯤꯅ ꯉꯝꯕ ꯌꯥꯗꯕꯒꯤ ꯃꯥꯁꯨ ꯑꯉꯝ ꯗꯅꯦ ꯀꯕꯣꯜ ꯂꯩ ꯄꯥꯝꯕꯤꯁꯦ ꯎꯕꯗꯅꯦ ꯃꯥꯅꯅꯦ ꯍꯦꯛ ꯅꯤꯡꯕꯩ ꯊꯣꯛꯂꯛꯇꯣꯏꯅꯦꯕ ꯃꯩꯔꯥꯕꯗꯨꯒꯤ ꯅꯤꯡꯁꯤꯡꯕꯒꯤ ꯃꯃ ꯃꯥꯒꯤꯔꯣ ꯀꯩꯅꯣꯝꯒꯤ ꯑꯣꯏꯕꯩ ꯊꯥꯖꯕꯅꯦꯕ ꯃꯥꯅ ꯃꯩꯔꯥꯕꯅ ꯍꯦꯛꯄ ꯌꯥꯔꯣꯏ ꯇꯧꯗꯣꯏꯅꯦꯕ ꯍꯝꯕ ꯑꯗꯨꯗꯤ ꯑꯩꯗꯤ ꯍꯛꯇꯨ ꯐꯥꯎꯕ ꯉꯁꯤꯒꯤ ꯅꯣꯡꯁꯤꯗ ꯍꯤꯡꯦꯛꯑꯅꯤꯦꯛꯇꯣꯏꯅꯦꯕ ꯍꯔꯣꯏꯟꯁꯦ ꯀꯧꯕꯥꯎ ꯂꯩꯕ ꯍꯣꯏ ꯈꯪꯕ꯭ꯔꯥ ꯃꯩꯔꯥꯕꯨꯅ ꯑꯃꯨꯛ ꯁꯪꯉ ꯂꯩꯇ ꯇꯦꯅꯦ ꯀꯥꯔꯀ ꯇꯧꯔꯒ ꯑꯗꯨꯗ ꯈꯪꯕ꯭ꯔꯥ ꯁꯣꯅꯤꯌꯥꯅꯤꯡꯕꯗꯣ
ꯀꯔꯤꯅꯣ ꯃꯣꯏꯒꯤ ꯋꯥꯔꯤ ꯃꯃꯤꯡꯁꯤꯕꯨ ꯊꯥꯏꯅꯒꯤ ꯅꯤꯡꯊꯧꯒꯤ ꯇꯥꯏꯞꯇ ꯇꯧꯔꯒ ꯃꯣꯗꯔꯟꯒꯤ ꯆꯠꯅꯕꯤ ꯑꯣꯏꯗꯣꯏꯔꯕ
ꯎꯝ ꯃꯣꯏꯁꯦ ꯍꯥꯏꯗꯤ ꯊꯥꯏꯅ ꯀꯈꯤꯇꯕꯇ ꯑꯣꯏ ꯗꯨ ꯗ꯭ꯔꯦꯁꯇꯣ ꯌꯥꯝꯅ ꯊꯥꯏꯅꯃꯛꯀꯤꯗꯤ ꯑꯗꯨꯃꯥꯏꯅꯗꯤ ꯑꯣꯏꯗꯕꯒꯨꯝꯕ ꯃꯥꯜꯂꯦꯕ ꯍꯥꯏꯗꯤ ꯗ ꯒꯨꯝꯕꯒꯤ ꯅꯤꯡꯊꯧ ꯄꯥꯟꯕꯒꯤ ꯃꯑꯣꯡꯗꯣ ꯍꯥꯏꯗꯤ ꯄꯣꯂꯤꯇꯤꯛꯁꯨ ꯌꯥꯎꯔꯛꯄ ꯅꯤꯡꯊꯧꯖꯤꯛ ꯑꯄꯥꯝꯕꯒꯤ ꯑꯗꯨꯃꯥꯏꯅ ꯑꯣꯏꯕꯗꯨꯣ ꯑꯣꯏꯌꯦꯕ ꯃꯌꯥꯝꯕꯗꯨꯅ ꯃꯌꯥꯝꯕ ꯂꯣꯌꯥꯗꯨꯅ ꯀꯩꯅꯣꯅ ꯁꯥꯏꯌꯦ ꯁꯂꯟꯗꯅ ꯑꯗꯨꯒ ꯃꯍꯥꯔꯥꯅꯤꯅ ꯀꯩꯅꯣꯅ ꯑꯣꯏ ꯀꯔꯤ ꯀꯔꯤ ꯇꯨꯝꯊꯣꯏꯅꯦ ꯃꯥꯁꯦ ꯃꯁꯥ ꯌꯥꯎꯔꯣꯏꯗꯣꯏꯅꯦꯕ ꯑꯣꯝꯕ꯭ꯔꯥ ꯃꯥꯖꯤꯅ ꯑꯃꯨꯛ ꯍꯧꯖꯤꯛꯀꯤ ꯕꯣꯏ ꯍꯣꯏꯒꯤ ꯃꯣꯏꯒꯤ ꯃꯆꯦ ꯑꯃ ꯑꯣꯏꯗꯣꯏꯅꯦꯕ ꯃꯥꯁꯦ ꯐꯕꯕꯨ ꯃꯥꯜꯂꯒ ꯐꯠꯇꯕ ꯑꯣꯏꯔꯝꯗꯣꯏꯅꯦ ꯂꯥꯁꯇꯗꯤ ꯈꯪꯕ꯭ꯔ ꯃꯇꯩ ꯃꯁꯦ꯫ ꯌꯥꯝ ꯅꯨꯡꯉꯥꯏꯕꯅꯦ꯫ ꯇꯣꯟꯒꯁꯦ ꯁꯥꯎꯅꯕꯤ ꯑꯁꯇꯣꯟꯁꯤꯅ ꯃꯥꯏ ꯂꯤꯛꯀꯗꯧ ꯈꯪꯕ꯭ꯔꯥ ꯍꯦꯔꯣꯁꯤꯅ ꯂꯤꯛ ꯂꯩꯕꯒꯤ ꯇꯣꯟꯒꯤ ꯄꯤꯅꯕ ꯇꯧ ꯇꯧꯕ ꯁꯦꯟꯗ꯭ꯔꯦꯝꯕꯤ ꯄꯔꯦꯡ ꯂꯩꯕ ꯆꯠꯄꯁꯤꯗ ꯑꯁꯪꯕꯅ ꯊꯤꯟꯕꯅꯦꯕ ꯍꯦꯔꯣꯅꯤꯁꯤꯒ ꯆꯠꯄ ꯍꯦꯔꯣꯅꯤꯁꯤꯗ ꯂꯩꯔꯝꯕ ꯍꯥꯏꯇꯥꯔꯦ꯫ ꯃꯉꯣꯟꯗ ꯁꯤꯖꯤꯜꯂꯒ ꯄꯛꯀꯗ꯭ꯔꯅ ꯌꯦꯡꯕꯗꯣ ꯑꯗꯨꯒ ꯇꯣꯁꯤꯅ ꯎꯍꯧꯔꯕ꯫ ꯇꯣꯟꯁꯤꯅ ꯀꯔꯤ ꯆꯥꯛꯊꯣꯃꯤ ꯃꯆꯥꯅꯨꯄꯤꯗ ꯁꯤꯕ ꯂꯤꯞꯄꯨ ꯑꯩꯅ ꯂꯧꯒꯗꯕ ꯅꯠꯇꯦ ꯑꯩꯅ ꯌꯥꯔꯣꯏ ꯍꯥꯏꯃ ꯑꯗꯨꯒ ꯃꯣꯏ ꯍꯥꯏꯅ ꯁꯤꯡꯅꯕ ꯂꯥꯛꯄꯁꯤꯗ ꯑꯗꯨ ꯄꯨꯔ ꯂꯥꯛꯇꯣꯏꯅꯦ ꯃꯗꯨ ꯂꯤꯛꯇꯣ ꯈꯝꯕꯕ꯭ꯔꯥ ꯑꯗꯨꯗꯩ ꯇꯣꯟꯗꯨꯅ ꯂꯪꯗꯣꯏꯅꯦ꯫ ꯄꯥꯏ ꯂꯤꯛ ꯇꯣꯛ ꯈꯟꯕ꯭ꯔꯥ ꯇꯧꯁꯤꯟꯗꯅ ꯃꯌꯥꯝ ꯃꯥꯡꯗꯕꯨꯗꯤ ꯑꯗꯨꯝ ꯂꯧꯔꯅꯤꯗꯅ ꯂꯪꯉꯅꯤ ꯂꯪꯉꯀꯥꯟꯗ ꯀꯣꯟꯅ ꯂꯥꯁ ꯀꯣꯏꯏ ꯇꯥꯏ ꯐꯅ ꯐꯤꯖꯗ ꯍꯦꯣꯅꯤꯁꯤꯅ ꯑꯗꯨꯗꯛꯇ ꯃꯥꯅ ꯍꯨꯔꯥꯜꯂꯦ ꯍꯦꯔꯣꯅꯤ ꯃꯥꯏ ꯈꯨꯄꯥꯛꯄꯒ ꯊꯥꯗꯣꯏꯅꯦ ꯗꯦꯕꯣꯁꯤꯅ ꯎꯗꯣꯏꯅꯦꯕ ꯃꯌꯥꯝꯕꯁꯤꯅ꯫ ꯃꯥꯗꯤ ꯃꯇꯝꯗꯨꯗꯗꯤ ꯑꯁꯦꯡꯕ ꯃꯆ ꯅꯨꯄꯤꯅ ꯈꯪꯖꯗꯕꯅꯤꯅꯅꯦ ꯈꯪꯕ꯭ꯔꯥ꯫ ꯁꯤꯕꯨ ꯀꯃꯥꯏꯅ ꯑꯩꯒꯤ ꯅꯠꯇꯦ ꯃꯥꯡꯈꯤꯕ꯫ ꯍꯥꯏꯇꯥꯔꯦ ꯃꯄ ꯀꯩꯅꯣ ꯄꯨꯔꯒ ꯑꯗꯨꯒꯤ ꯃꯇꯗꯣ ꯑꯩꯁꯨ ꯀꯥꯎꯊꯣꯛꯈ꯭ꯔꯦ꯫ ꯑꯗꯨꯃꯥꯏꯅ ꯃꯣꯏ ꯁꯤꯔꯤꯦ ꯁꯤꯅ ꯐꯪꯗ꯭ꯔꯦꯅ ꯈꯕꯔꯗ ꯊꯦꯡꯅꯕ ꯑꯣꯏꯒꯦꯕꯥ ꯑꯗꯨ ꯑꯣꯏꯔꯝꯃꯗꯣꯏꯅꯦꯕ ꯍꯧꯖꯤꯛ ꯆꯥꯛꯊꯣꯡꯝꯕꯤꯁꯤꯅ ꯌꯣꯛꯑ ꯊꯃꯝꯗꯣꯏꯅꯦꯕ ꯑꯗꯣ ꯀꯩꯅꯣ ꯍꯥꯏꯗꯤ ꯂꯤꯛꯇꯣ ꯑꯗꯨꯃꯥꯏ ꯇꯧꯕ ꯐꯨꯕꯤꯔ ꯈ ꯂꯤꯑꯣꯅꯉꯥꯏꯔꯣꯏꯕ ꯃꯇꯝꯗꯨꯅ ꯍꯥꯏꯗꯤ ꯃꯥꯏ ꯇ ꯀꯝ ꯂꯩꯇꯦ ꯈꯣꯠꯇꯦ ꯕꯤꯅꯕ ꯂꯩꯇꯦ ꯀꯥꯏꯅ ꯃꯥꯅ ꯎꯒꯤꯕꯗꯣ ꯑꯗꯨꯝꯕꯗꯨꯗꯣ ꯅꯤꯡꯁꯪꯑꯅꯤ ꯃꯅꯥꯎ ꯄꯤꯅꯦ ꯈꯪꯉꯛꯄꯗꯒꯤꯩ ꯑꯗꯨꯒ ꯁꯟ ꯁꯪꯒꯣꯜꯗꯣ ꯍꯨꯔꯥꯜꯂꯦꯅ ꯃꯥꯡꯍꯟꯒ꯭ꯔꯦꯅ ꯑꯗꯨꯝ ꯍꯦꯔꯣꯏꯟ ꯇꯥꯏꯅꯕꯤꯅꯤ ꯅꯨꯃꯤꯠ ꯆꯨꯞꯄ ꯑꯍꯤꯡ ꯆꯨꯞꯄ ꯑꯃ ꯍꯦꯔꯣꯏꯟꯗꯣ ꯅꯣꯡꯃꯗꯒ ꯂꯦꯞꯍꯜꯂꯒ ꯃꯩꯔꯥꯕꯗ ꯅꯣꯡꯃꯩꯒ ꯅꯝꯗꯣꯏꯅꯦꯕ ꯑꯗꯨꯃꯗꯤ ꯂ ꯅꯤꯡꯖ ꯈꯪꯉꯛꯒ ꯈꯪꯕ ꯃꯥꯏ ꯃꯅꯥꯎꯄꯤꯅꯦ ꯈꯪꯉꯛꯄꯗꯒꯤꯩ ꯃꯥꯅ ꯑꯩꯒꯤ ꯏꯆꯟ ꯕꯨ ꯆꯤꯡꯗꯒꯤꯁꯨ ꯑꯣꯟꯊꯍꯟꯕꯅ ꯀꯥꯏ ꯇꯧꯗꯣꯏꯅꯦꯕ꯫ ꯍꯧꯖꯤꯛꯀꯤ ꯇꯣꯟꯗꯨꯗ ꯃꯣꯏꯗꫬ ꯄꯨꯟꯅ ꯑꯍꯨꯝ ꯊꯥꯒꯠꯄꯅꯦ ꯑꯍꯨꯝꯗꯨꯗ ꯂꯣꯏ ꯐꯨꯜ ꯊꯥꯒꯠꯄꯅꯦ꯫ ꯑꯦꯄꯤꯁꯣꯠꯇꯤ ꯈꯪꯗꯦ ꯑꯗꯨꯒ ꯑꯁ ꯃꯥꯅ ꯅꯣꯡꯃꯩꯒ ꯅꯝꯗꯣꯏꯅꯦ ꯃꯥꯅꯒ ꯑꯥ ꯇꯨ ꯕꯣꯟ ꯍꯣꯏꯗ ꯆꯠꯂ ꯔꯣꯕꯥ ꯆꯨ ꯂꯤꯂꯤꯒꯣ ꯆꯨꯔꯨꯅ ꯇꯤꯟꯅꯩꯅꯦꯕ ꯔꯣꯕꯥꯔꯠꯁꯤꯒꯤ ꯃꯅꯥꯎꯄꯤꯁꯤꯅ ꯇꯣꯟꯅ ꯑꯣꯏꯗꯣꯏꯅꯦꯕ ꯃꯥꯅ ꯈꯨꯃꯟ ꯃꯈꯐꯝꯟꯗ ꯆꯠꯂ ꯊꯨꯒꯥꯏꯗꯣꯏꯅꯤ ꯂꯤꯌꯣꯁꯤꯅ ꯃꯣꯏ ꯍꯥꯏꯗꯤ ꯇ꯭ꯔꯥꯏꯞꯀꯤ ꯃꯩ ꯃꯌꯥꯝ ꯄꯨꯂꯞꯀ ꯂꯥꯛꯑꯅꯨ ꯃꯩꯒ ꯄꯥꯏꯔꯒ꯫ ꯍꯥꯏꯗꯤ ꯈꯨꯃꯟꯗꯨꯒ ꯈꯨꯃꯟꯗꯨ ꯂꯤꯡꯉꯦ ꯂꯩꯗꯣꯏꯅꯦꯕ ꯅꯤꯡꯊꯧꯗꯨꯒ ꯌꯦꯡꯅꯕꯗꯁꯨ ꯑꯗꯨꯒꯤ ꯊꯃꯛ ꯑꯩꯈꯣꯏꯒꯤ ꯋꯥꯒ ꯍꯥꯏꯅ ꯁꯤꯡꯅꯩꯅꯦꯕ ꯈꯨꯃꯟꯒ ꯌꯦꯡꯅꯕ ꯃꯇꯝꯗꯗꯤ ꯑꯃꯨꯛ ꯍꯧꯖꯤꯛꯀꯤ ꯇꯥꯡꯈꯨꯜꯒꯤ ꯗꯤꯌꯣ ꯍꯥꯏꯁꯤꯅ ꯑꯃꯨꯛ ꯑꯃꯨꯛ ꯍꯦꯟꯅ ꯂꯤꯡꯗꯣꯏꯅꯦꯕ ꯍꯥꯏꯗꯤ ꯃꯅꯤꯄꯨꯔ ꯇꯪꯈꯥꯏ ꯑꯃꯗꯤ ꯃꯣꯏ ꯌꯥꯎꯗ ꯁꯥꯒꯠꯄ ꯌꯥꯗꯕꯗꯣ ꯈꯨꯗꯨꯡ ꯗꯣ ꯑꯗꯨꯅ ꯃꯉꯣꯟꯗ ꯑꯃꯨꯛ ꯈꯨꯠ ꯊꯥꯖꯤꯟꯕ ꯉꯝꯃꯣꯏꯗꯣꯏꯅꯦꯕ ꯑꯁ ꯌꯥꯝ ꯊꯤꯠ ꯅꯨꯡꯉꯥꯏꯕꯅꯦ ꯈꯪꯕ꯭ꯔꯥ꯫ ꯃꯥꯅꯒꯗ ꯇꯨꯡꯉꯣꯟꯗꯒ ꯂꯥꯛ ꯈꯨꯄꯂꯒ ꯊꯥꯕꯅꯦ ꯂꯤꯌꯣꯅꯒ ꯈꯪꯕ꯫ ꯃꯅꯥꯎꯄꯤꯗ ꯑꯗꯨꯃꯥꯏꯅ ꯇꯧꯔꯛꯄꯩ꯫
ꯑꯗꯨꯝ ꯀꯥꯟꯗꯗꯤ ꯂꯣꯏꯔꯝꯗꯥꯏ ꯑꯣꯏꯔꯝꯃꯅꯤꯅꯦ꯫
ꯆꯔꯝꯗꯥꯏ ꯅꯠꯇꯦ ꯃꯌꯥꯏ ꯑꯣꯏ ꯍꯥꯏꯅꯦ ꯏꯕꯦꯝ ꯑꯍꯨꯝꯁꯨꯨꯕꯗꯨꯒꯤ ꯑꯅꯤꯁꯨꯕ ꯁꯔꯨꯛꯇ ꯌꯥꯎꯕꯅꯤ꯫
ꯑꯍꯨꯝ ꯑꯍꯨꯝꯗꯣ ꯄꯨꯡ ꯑꯃꯃꯝ ꯍꯦꯟꯅꯗꯤ ꯁꯥꯡ
ꯀꯥꯏ ꯄꯨꯡ ꯌꯥꯝ ꯁꯥꯡꯕꯅꯤ꯫
ꯑꯥ꯫
ꯌꯥꯝ ꯅꯨꯡꯉꯥꯏꯕꯅꯦ ꯈꯪꯗꯦ ꯏꯕꯦꯝ ꯃꯗꯨ ꯋꯥꯔꯤꯗꯣ ꯇꯥꯔꯤꯒ ꯑꯄꯦꯟꯕ ꯅꯥꯏꯗꯤ ꯑꯩꯒꯤ ꯁꯤꯖꯗꯣ ꯑꯩ ꯈꯪꯑꯕ꯫ ꯑꯥꯎ꯫ ꯑꯗꯨꯝ ꯑꯍꯥꯟꯕꯁꯨ ꯅꯨꯡꯉꯥꯏꯕꯅꯦ ꯌꯥꯝ ꯊꯤꯛ ꯅꯨꯡꯉꯥꯏꯕꯅꯦ ꯍ ꯍꯦꯔꯣꯏꯅꯤꯟ ꯁꯁꯥ ꯌꯥꯝ ꯀꯥꯞꯄꯗ ꯑꯣꯏꯕꯗꯣ꯫ ꯃꯩꯔꯥꯐꯥꯎꯗ ꯃꯔꯩ ꯌꯦꯠꯅꯗꯣꯏꯅꯦ ꯔꯣꯁꯀꯁ ꯇꯣꯟꯗ ꯄꯤꯅꯕ ꯄꯥꯏꯌꯨ ꯍꯥꯏꯔ ꯃꯥ ꯍꯥꯇꯤ ꯄꯅ ꯈꯟꯗꯣꯏꯅꯦꯕꯀꯣ ꯐꯖ ꯃꯔꯩ ꯌꯦꯠꯅ ꯂꯩꯔꯅꯦ ꯃꯕꯥꯅꯤ꯫ ꯎꯁꯤꯠꯇꯦꯅ ꯁꯥꯎꯗꯕ꯫ ꯑꯗꯨꯝ ꯈꯪꯂ ꯃꯄꯥꯥꯏ ꯊꯝꯃꯣꯏꯗꯩꯗꯤ ꯅꯨꯡꯁꯤꯅꯕꯩ ꯇꯥꯏꯞꯇ ꯑꯗꯨꯃꯥꯏ ꯇꯧꯕꯩ ꯇꯥꯏꯞꯇ ꯃꯑꯣꯡꯁꯨ ꯇꯧꯋꯦ ꯑꯗꯨꯝ ꯅꯨꯡꯁꯤꯅꯔꯛꯇꯣꯏꯅꯤ꯫ ꯅꯩ ꯀꯩꯩꯅꫭ ꯀꯣꯜꯂ
ꯊꯨꯡꯗꯤ ꯊꯨꯡꯅꯕ ꯑꯃ ꯇꯧꯔꯅꯦ ꯕꯕꯥꯅꯤ ꯁꯤꯗ ꯑꯩ ꯁꯤꯗ ꯑꯗꯨ ꯊꯨꯡꯅꯕ ꯃꯥꯜꯦ ꯟꯗꯥꯒ ꯕꯣꯏꯒ ꯊꯨꯡ ꯅ ꯄꯥꯝꯖꯅꯦꯕꯗꯥ ꯀꯤꯃꯤꯆꯝꯅꯦꯕ ꯌꯦꯡꯅꯕꯗꯤꯩꯅ ꯀꯩꯅꯣ ꯑꯣꯏꯔꯦꯗꯅ ꯂꯤꯟꯗꯥꯒ ꯀꯩꯅꯣꯒ ꯑꯃꯨꯛ ꯇꯤꯟꯅꯕꯅꯦꯕ ꯃꯣꯅꯥꯅꯦ ꯂꯤꯟꯗꯥꯅꯦ ꯇꯣ ꯍꯦꯔꯣꯅꯤꯒ ꯂꯥꯏꯗꯒ ꯇꯣꯟꯅ ꯇꯣꯡꯉꯥꯟ ꯇꯥꯕ ꯇꯣꯗꯣ ꯃꯥꯗꯣ ꯅꯠꯇꯦ ꯏꯦ ꯅꯠꯇꯦ ꯃꯣꯅꯥ ꯃꯣꯅꯥꯗꯣ ꯀꯩꯅꯣ ꯊꯥꯗꯕ ꯍꯦꯔꯣꯅꯤꯒꯤ ꯃꯃꯥꯟꯅꯕꯤ ꯃꯥꯅ ꯑꯃꯨꯛ ꯍꯧꯖꯤꯛꯀꯤ ꯂꯤꯑꯣꯁꯦ ꯑꯃ ꯀꯧꯗꯣꯏꯅꯦꯕ ꯃꯣꯏ ꯀꯗꯥꯏ ꯇꯥꯎꯞꯈꯂꯗꯤ ꯑꯗꯨ ꯄꯥꯝꯖꯗꯣꯏꯕ ꯃꯥꯅ ꯑꯥꯎ ꯅꯨꯄꯥꯗꯣ ꯀꯩꯅꯣ ꯇꯧꯗꯣꯏꯅꯦꯕ ꯍꯥꯏꯗꯤ ꯇꯣꯟꯁꯦ ꯃꯣꯏ ꯂꯨꯍꯣꯡꯕ ꯍꯥꯏꯅꯩ ꯑꯗꯨ ꯃꯣꯏꯗꯣ ꯃꯆꯥ ꯌꯥꯎꯗꯕꯅꯤꯅ ꯊꯕꯛꯀꯤ ꯃꯆꯥ ꯄꯥꯝꯕꯩꯅꯦꯕ ꯇꯣꯟꯗꯣ ꯃꯥꯗꯣ ꯃꯆꯥ ꯌꯥꯎꯕ ꯉꯝꯗꯕꯩ ꯂꯩꯥꯏꯅꯥ ꯑꯃ ꯅꯥꯄ ꯑꯃ ꯇꯧ ꯑꯗꯨꯒꯤ ꯑꯃꯨꯛ ꯍꯟꯅ ꯌꯥꯔꯔꯣꯏꯗꯅ ꯑꯗꯨꯏꯗ ꯀꯣꯝ ꯄꯥꯝꯃꯛꯑꯔꯣꯏꯕ ꯀꯩꯅꯣ ꯍꯥꯏꯅ ꯑꯃꯨꯛ ꯍꯟꯗꯤ ꯌꯥꯝ ꯅꯅꯨꯡꯉꯥꯏꯕ ꯅꯕ ꯑꯦꯝ ꯇꯥꯎ ꯍ
ꯆꯥꯒꯖꯝꯅꯤ
ꯇꯥꯔꯣ ꯑꯗꯨꯋꯥꯏꯗꯣ ꯇꯥꯕ ꯍꯧꯔꯣ
ꯎꯝ꯫
ꯑꯩꯒꯤ ꯁꯤꯖ ꯇꯦꯇꯦꯅ ꯃꯥ